ꯍꯜꯂꯣ
ꯏꯚꯤꯅꯤꯡ ꯍꯥꯏꯕꯁꯤꯔꯥ ꯆꯥꯛ ꯆꯥꯥꯔꯕꯣ ꯏꯇꯥꯎꯕꯨ
ꯆꯥꯔꯦ ꯅꯪꯗꯤ
ꯑꯩꯗꯤ ꯀꯟꯅ ꯊꯣꯡꯉꯤ
ꯀꯟꯅ ꯊꯣꯡꯉꯤ
ꯀꯟꯅ ꯊꯣꯡꯉꯤ ꯍꯣꯢ
ꯊꯣꯡꯉꯤꯅꯨ
ꯑꯩ ꯌꯦꯟ ꯊꯣꯡꯉꯤꯅꯦ ꯉꯁꯤ
ꯑꯁꯥꯎꯅꯤꯅ
ꯍꯥꯎꯗꯦꯗ ꯍꯥꯎꯕ꯭ꯔ ꯍꯥꯎꯗꯕ꯭ꯔ
ꯍꯥꯎꯅꯤ ꯍꯥꯎꯅꯤ
ꯄꯪ ꯆꯥ ꯆꯥꯕꯅꯤꯗ ꯇꯧꯔꯤ ꯀꯦ ꯌꯦꯟꯖꯥꯡ ꯆꯥꯔꯒꯦ
ꯑꯁꯤ ꯁꯤꯕꯣꯠ ꯆꯥꯏꯌꯦ
ꯁꯤꯕꯣꯔ
ꯍꯣꯏ
ꯎ ꯁꯤꯔꯒ ꯕꯣꯇꯜ ꯃꯥꯂꯦ ꯍꯥꯏ
ꯑꯗꯨꯅ
ꯑꯩꯗꯤ ꯁꯤꯕꯣꯠ ꯆꯥꯕ ꯌꯥꯗꯦꯕ ꯁꯤꯕꯣꯠ ꯆꯥꯔꯗꯤ ꯁꯤ ꯁꯤꯁꯤꯒ ꯕꯣꯠ ꯕꯣꯠ ꯇꯧꯕ
ꯍ ꯇꯧꯕ
ꯎ ꯁꯤꯕꯣꯠꯇꯤ ꯏꯔꯣꯟꯕꯁꯨ ꯍꯥꯎꯕꯅꯤꯅꯦ
ꯅꯦ ꯑꯩꯗꯤ ꯄꯥꯛ ꯆꯥꯗꯕꯅꯤꯅ
ꯊꯥꯎ ꯉꯥꯎꯔꯁꯨ ꯍꯥꯎꯕꯅꯦ ꯊꯕ ꯑꯣꯏꯁꯨꯕꯅꯦ ꯑꯩꯈ ꯎ ꯆꯥꯏ ꯍꯥꯎ ꯑꯜꯂꯨꯕꯣ
ꯍꯣꯏ
ꯍꯥꯎꯕꯅꯤ
ꯑꯣ
ꯍ ꯑꯂꯦꯒ
ꯉꯁꯤ ꯀꯥꯏ ꯀꯥꯏ ꯆꯠꯂꯨꯌꯦꯦ
ꯑꯩꯗꯤ ꯊꯕꯛ ꯆꯠꯂꯤꯔ ꯆꯠꯂꯒ ꯍꯜꯂꯛꯑ ꯇ ꯏ ꯊꯣꯡꯉꯦ ꯏꯔꯨ ꯂꯨ ꯔꯦ ꯍꯣꯔꯦꯟ ꯕꯣꯜ ꯌꯦꯡꯏꯉꯩ ꯆꯥꯛ ꯆꯥꯔꯒ ꯍꯥꯟꯅ ꯇꯨꯝꯃꯅꯤ ꯉꯥꯏꯍꯥꯛ ꯂꯩꯔꯗꯤ ꯑꯃꯨꯛ ꯍꯧꯒꯠꯂꯅꯤ
ꯑꯥ
ꯍꯣꯏ ꯌꯦꯉꯅꯤ
ꯀꯅꯥꯕꯨ ꯁꯄꯣꯔꯠ ꯇꯧꯗꯣꯏꯅꯣ ꯔꯣꯅꯦꯜꯗꯣꯔꯣ ꯁꯄꯦꯟ ꯔꯣ
ꯑꯩ ꯏꯔꯥ ꯑꯩ ꯑꯩꯗꯤ ꯃꯤꯁꯤ ꯐꯦꯟꯅꯤꯅꯦ
ꯁꯤ ꯍꯤꯔꯣꯅꯥꯏ
ꯑꯥꯎ ꯑꯩ ꯁꯤ ꯐꯦꯃꯤꯅꯦ
ꯏꯁꯄꯦꯟ ꯇꯧꯔꯅꯤꯅꯦ ꯑꯗꯨꯗꯤ ꯍꯣꯔꯦꯟꯒꯤ ꯃꯦꯠꯁꯇꯣ
ꯅꯪ ꯅꯪꯒꯤ
ꯑꯩꯗꯤ ꯑꯁ ꯔꯣꯅꯥꯜꯗꯣꯅꯤꯗ
ꯑ ꯑꯗꯨꯗ ꯇꯧꯒꯗꯧꯔꯣꯏꯅꯗꯣ ꯇꯧꯗ ꯍꯥꯏꯗꯤ ꯃꯣꯏ ꯍꯌꯦꯡ ꯆꯠꯅꯤꯡꯉꯦ ꯇꯤꯛꯀꯦꯠ ꯀꯛꯄ ꯍꯧꯔꯦ
ꯑꯗꯨꯒꯨꯝꯕ ꯋꯥꯗꯣ ꯍꯥꯏꯅꯨꯗ
ꯌꯦꯗꯅꯦꯗ
ꯉꯃ ꯑꯩꯅꯤꯀꯣ ꯍꯥꯏꯗꯤ ꯑꯃꯗ ꯁꯞꯄꯣꯔꯠ ꯇꯧꯗꯦꯗ ꯍꯥꯏꯗꯤ ꯀꯩꯅꯣꯗꯣ ꯑꯩꯗꯤ ꯃꯦꯁꯤꯗ ꯐꯕ ꯃꯦꯁꯤꯒꯤ ꯐꯦꯟꯅꯦꯕꯀꯣ ꯀꯥꯏ ꯂ ꯇꯍꯅ ꯇꯧꯕꯗ ꯀꯔꯤ ꯅꯪ ꯁꯦꯕꯣꯠ ꯆꯥꯏꯕ
ꯍꯣꯏ
ꯍꯥꯎꯕꯅꯤꯅꯤ ꯁꯤꯕꯣ ꯆꯨ
ꯑ ꯍꯥꯎꯕꯅꯦ
ꯑꯅꯦꯁ ꯍꯥꯎꯕꯅꯤꯅꯦ ꯁꯦꯕꯣꯔꯠꯇ ꯑꯩꯁꯨ ꯆꯥꯅꯤꯡꯉꯤꯅꯦ
ꯄꯨꯔꯒ ꯂꯥꯛꯒ
ꯎꯝ ꯄꯔꯒ ꯂꯥꯛ ꯀ
ꯍꯣꯏ ꯇꯇꯥꯥ ꯇꯔꯦꯞ ꯑꯃ ꯄꯨꯔꯒ ꯂꯥꯛꯑꯀꯦ
ꯍꯣꯂꯦ ꯑꯁ ꯑꯩ ꯈꯪꯗ꯭ꯔꯦꯗ ꯄꯨꯟꯁꯤꯁꯦ
ꯣꯏ ꯈꯪꯗ꯭ꯔꯦ
ꯍꯗꯕ ꯄꯨꯟꯁꯤ ꯑꯣꯏꯔ
ꯀꯩ ꯊꯕꯛ ꯇꯧꯔꯤꯅꯣ ꯅꯪ
ꯑꯁ ꯑꯩꯗꯤ ꯀꯩꯅꯣꯅꯤꯗ ꯖꯋꯥꯂꯤꯅꯤꯗ
ꯑꯗꯨꯅ ꯐꯕꯅꯤꯗ
ꯍꯣꯏ ꯈꯔ ꯈ ꯑꯗꯨꯝ ꯑꯗꯤ ꯑꯩꯈꯣꯏꯗꯤ ꯊꯕꯛ ꯐꯪꯕ ꯉꯝꯗꯕꯅꯤꯅ ꯖꯨꯒꯂꯤ ꯑꯗꯨ ꯑꯣꯏꯅ ꯇꯥꯔꯦ
ꯍꯥꯏꯁꯨ ꯑꯗꯨꯝ ꯃꯔꯛ ꯃꯔꯛꯇ ꯇꯥꯎꯕꯅꯦ ꯖꯋꯥꯣꯜꯒꯤꯗꯣ
ꯐꯣꯡꯗ꯭ꯔ ꯌꯥꯋꯥꯅꯤ ꯇꯧ ꯑꯣꯏꯣꯏ ꯃꯅꯤ
ꯋꯥꯔꯝꯅꯤꯅꯦ
ꯑꯁ ꯖꯨꯂꯤꯅ ꯅꯨꯡꯉꯥꯏꯕꯅꯤꯗ ꯍꯥꯏꯗꯤ ꯊꯕꯛ ꯑꯩꯈꯣꯏꯒꯤꯗꯤ ꯖꯂꯤꯗꯤ ꯇꯧꯕꯗ ꯃꯇꯝꯗꯨꯗꯗꯤ ꯊꯕꯛ ꯑꯇꯣꯞꯄ ꯇꯧꯕꯗꯗꯤ ꯃꯦꯅꯦꯖꯔꯅꯦ ꯀꯩ ꯀꯩꯅꯦ ꯉꯥꯡꯉꯦꯗꯅ ꯑꯩꯈꯣꯏꯗꯤ ꯂꯩꯇ꯭ꯔꯦꯗ
ꯍꯣꯏ
ꯆꯨꯔꯅꯤ ꯄꯩꯁꯥ ꯐꯪꯉ ꯈꯔ ꯌꯥꯝ ꯐꯪꯉꯛ ꯑꯗꯨ ꯇꯣ ꯑꯅꯤ
ꯎꯝ
ꯑꯗꯨꯅꯅꯨꯡ ꯃꯗ ꯃꯤꯒꯤ ꯃꯈꯗ ꯃꯤꯅ ꯃꯈꯥꯗ ꯂꯩꯔꯒ ꯇꯧꯕ ꯁꯔꯨꯛꯇꯤꯀꯣ
ꯍꯣꯏ
ꯑꯗꯨꯅ ꯐꯥꯏꯌꯦꯕ ꯍꯗꯤ ꯑꯩꯈꯣꯏꯅ ꯀꯅ ꯈꯔ ꯑꯆꯧꯕ ꯃꯐꯝꯗ ꯇꯧꯔꯗꯤ ꯃꯤꯒꯤ ꯃꯈꯥꯗ ꯂꯩꯗꯅ
ꯍꯣꯏ
ꯑꯗꯨꯒ ꯑꯁ ꯊꯕꯛ ꯆꯠꯅꯤꯡꯗ꯭ꯔꯁꯨ ꯆꯠꯅꯤꯡꯉꯁꯨ ꯑꯗꯨꯝ ꯆꯠꯄ ꯍꯟꯖꯧꯂꯤꯒꯤ ꯑꯗꯨꯗꯤ ꯑꯁ ꯉꯁꯤꯗꯤ ꯑꯩ ꯈꯔ ꯋꯥꯔꯦ ꯄꯣꯊꯥꯔꯒꯦꯅ ꯇꯨꯝꯃ ꯂꯩꯔꯁꯨ ꯌꯥꯏꯌꯦꯦ
ꯎꯝ ꯍꯥꯏꯖꯣꯂꯦ
ꯉꯁꯤꯗꯤ ꯇꯣꯂꯣꯞ ꯁꯨꯡ ꯉꯥꯏꯅꯅꯥꯗ꯭ꯔꯦꯗꯅ ꯅꯨꯡꯇꯤꯒꯤ ꯑꯗꯨꯝ ꯐꯪꯉꯅꯤꯗꯅ
ꯍꯣꯏ
ꯀ ꯏꯅꯅ ꯑꯗꯨꯅ ꯇꯣꯂꯣꯞ ꯑꯃꯨꯛ ꯍꯩꯅꯒꯅꯤ ꯇꯣꯂꯣꯞ ꯄꯤ ꯄ ꯐꯖꯅꯁꯨ ꯄꯤꯕꯤꯔꯣꯏ ꯂꯥꯛꯅꯃꯦꯗ ꯅꯉ ꯃꯔꯦ ꯁꯥꯟꯅꯕꯒꯦ
ꯀꯩꯒꯤꯅꯣ
ꯑꯩꯗꯤꯅꯦ ꯐꯣꯟꯗ ꯋꯥꯔꯤ ꯁꯥꯟꯅꯔꯤꯁ ꯆꯥꯛ ꯌꯥꯝ ꯂꯥꯑꯝꯃꯦꯕ ꯑꯁ
ꯑ ꯂꯣꯏꯔꯦ ꯅꯪꯒꯤꯁꯤꯗꯤ
ꯑꯩꯁꯤ ꯔꯥꯅꯤ
ꯎ
ꯑꯩꯗꯤꯕꯔꯑꯒꯦ ꯃꯤꯅꯦ
ꯎꯝ
ꯑꯁ ꯅꯝ ꯀꯅꯝ ꯍꯥꯄꯝꯗꯦꯁ
ꯐꯖꯅ ꯍꯥꯞꯄꯒ ꯆꯑꯣ
ꯍꯥꯥ
ꯐꯖꯥꯅ ꯍꯥꯞꯄꯒ ꯊꯣꯉꯕ
ꯉꯁꯤꯒꯤ ꯌꯦꯟꯁꯥꯡꯁꯤꯦ ꯍꯥꯎꯒꯗꯕ ꯃꯥꯟꯗ꯭ꯔꯦ
ꯀꯩꯒꯤꯅꯣ
ꯕꯣꯏꯂꯔꯁꯦ ꯆꯥꯃꯟꯕꯒꯤ ꯍꯥꯎꯒꯗꯕ ꯃꯥꯥꯟꯜꯂꯤꯦ ꯉꯁꯤꯒꯤꯁꯦ ꯑꯗꯨꯟꯅ ꯊꯣꯡꯗ꯭ꯔꯦꯕ
ꯑ
ꯕꯣꯏꯂꯔ ꯆꯃꯟꯗꯨꯅ ꯑꯁ ꯌꯥꯗ꯭ꯔꯦꯅꯦꯁꯥꯡꯁꯦ
ꯑꯁ ꯍꯛꯆꯥꯡ ꯐꯠꯇꯕꯅꯦ ꯕ꯭ꯔꯣꯏꯂꯔꯗꯨ ꯆꯞꯃꯜꯂꯗꯤ
ꯇꯨꯡ ꯇꯒꯤ ꯁꯥꯕꯅꯤꯅ ꯌꯥꯗꯔꯦꯅꯦ
ꯎꯝ
ꯥꯡ ꯆꯥꯅꯤꯡꯉꯥꯏꯁꯨ ꯂꯩꯇꯕ
ꯍꯣꯏ
ꯍꯥꯏꯗꯤ ꯕꯣꯏꯂꯔꯁꯦ ꯀꯦꯖꯤ ꯇꯪꯈꯥꯏꯗ ꯎꯝ ꯆ ꯇꯪꯈꯥꯏꯒꯤ ꯃꯃꯟꯒ ꯍꯋꯥꯏ ꯀꯦꯖꯤ ꯑꯃꯒꯤ ꯃꯃꯜꯗꯨ ꯃꯥꯟꯅꯔꯦꯕ ꯑꯗꯨ ꯁꯨꯔꯨꯛꯇꯤ ꯍꯋꯥꯏ ꯆꯕ ꯁꯔꯇ ꯕꯣꯏꯂꯔꯁꯤꯅ ꯆꯥꯕꯅ ꯐꯩꯌꯦꯅ ꯈꯟꯕ
ꯍ ꯑꯗꯨꯅꯦ
ꯣꯂꯗꯤ ꯌꯥꯎ ꯄ꯭ꯔꯇꯤꯟꯗ ꯎ ꯍꯋꯥꯏꯗ ꯌꯥꯗꯨꯒꯗꯤ ꯈꯦꯠꯅꯔꯦꯕꯀꯣ
ꯍꯣꯏ
ꯅꯤ ꯑꯁ ꯎꯂꯔ ꯆꯥꯔꯅ ꯣꯁꯥꯕ
ꯐꯩꯌꯦ ꯐꯩꯌꯦ ꯅꯪꯁꯦ
ꯎꯝ ꯑꯗꯨꯝ ꯆꯥꯕꯅꯤ ꯑꯗꯨꯏꯁꯨ
ꯎꯝ
ꯁꯩ ꯁꯁꯛ ꯆꯦꯔ ꯎꯝ ꯃꯅꯤꯄꯨꯔꯤ ꯏꯁꯩ ꯁꯛꯄ ꯍꯩꯕ꯭ꯔꯥ ꯅꯪ
ꯈꯔ ꯈꯔ ꯍꯦꯑꯌꯦ ꯍꯣꯏ
ꯑꯃꯗꯤ ꯁꯛꯄꯤꯌꯣꯅꯦ ꯁꯤꯕꯁꯦꯃ
ꯅꯨꯡꯁꯤꯕ ꯂꯤꯁꯁꯤꯡꯒꯤ ꯍꯥꯏꯕ ꯏꯁꯥꯗ ꯈꯪꯕ꯭ꯔꯣ
ꯐꯪꯉꯦ ꯐꯉꯦ ꯎꯅꯤꯅ ꯑꯗꯨꯁꯩꯗꯣ ꯁꯤꯡꯅꯠꯇꯒꯤ ꯍꯥꯏꯗ ꯑꯩꯒꯤ ꯒꯤ ꯊꯣꯏꯕꯤꯅꯤ
ꯕꯅꯦ ꯑꯩꯒꯤ ꯊꯣꯏꯕꯤꯅꯤ
ꯉ ꯃꯅꯤ ꯗꯨꯏꯁꯁꯨ ꯅꯅꯨꯡꯁꯤꯕꯅꯦ
ꯍꯣꯏ ꯅꯨꯡꯁꯤꯕꯅꯦ
ꯏꯁꯩꯗꯤ ꯑꯔꯤꯕꯁꯤꯡꯅ ꯅꯨꯡꯁꯤ ꯋꯥꯔꯦꯗ
ꯍꯣꯏ ꯑꯔꯤꯕꯁꯤꯡꯅ ꯑꯗꯨꯝ ꯇꯥꯕꯁꯨ ꯅꯨꯡꯉꯥꯏꯕꯅꯦ
ꯍꯧꯖꯤꯛꯀꯥꯟꯒꯤ ꯏꯁꯩꯁꯤꯡ ꯍꯧꯖꯤꯛ ꯇꯥꯛꯑꯕ ꯌꯥꯑꯕ ꯅꯠꯇꯗ
ꯑꯁ ꯍꯧꯖꯤꯛ ꯀꯥꯟꯒꯤ ꯏꯁꯥꯁꯤꯡꯗꯤ ꯌꯥꯗ꯭ꯔꯦꯗ
ꯑꯗꯒꯤ ꯌꯣ ꯌꯣ ꯉꯛꯇ
ꯎꯝ
ꯌꯣꯁꯤ ꯇꯧꯕꯃꯅꯁꯨ ꯐꯠꯇꯕꯅꯤꯗꯀꯣ
ꯍ
ꯄꯨꯛ ꯆꯦ ꯅꯨꯡꯉꯥꯏꯇꯅꯤ ꯀꯩꯗꯣ ꯌ ꯆꯥꯛꯁꯤꯁꯨ ꯂꯝꯗ ꯂꯝꯗꯕꯨ
ꯃꯈꯣꯟ ꯊꯣꯛꯄ꯭ꯔꯣ ꯄꯨꯛꯀꯤ ꯃꯈꯣꯟ ꯊꯣꯛꯑꯕꯣ ꯆꯥꯛꯂꯛ ꯑꯃꯒꯤ
ꯍꯣꯟꯗꯤ ꯊꯣꯛꯇꯦꯕꯀꯣ ꯄꯨꯛꯁꯦ ꯉꯁꯥꯏ ꯑꯌꯨꯛꯇꯣ ꯀꯩꯅꯣ ꯆꯥꯏꯕ ꯎꯁꯣꯏ ꯎꯇꯤ ꯆꯥꯏꯕ
ꯑꯝ
ꯍꯥꯎ ꯃ ꯑꯗꯨꯁꯨ ꯑ ꯊ ꯆꯥ ꯑꯗꯨ ꯍꯥꯎꯇ ꯑꯗꯨ ꯆꯥꯕꯒ꯭ꯔꯍ ꯄꯁꯦ
ꯎꯇꯤꯗꯤ ꯑꯗꯨꯝ ꯍꯧꯋꯦꯅ
ꯍꯥꯎꯋꯦ ꯑꯗꯨ ꯎꯇꯤꯁꯨꯅꯦ ꯐꯖꯅ ꯊꯣꯡꯗ꯭ꯔꯗꯤ ꯍꯥꯎꯇꯦ
ꯍꯣꯏ
ꯍꯥꯏꯗꯤ ꯑꯩꯈꯣꯏ ꯎ ꯂꯣꯀꯦꯜꯒꯤꯗꯤ ꯎꯇꯤꯁꯦ ꯎꯇꯤ ꯍꯥꯏꯌꯦ ꯎꯇꯤ ꯊꯣꯡꯕꯁꯦ ꯂꯣꯀꯦꯜꯁꯦ ꯑꯩꯈꯣꯏꯗꯤ ꯍꯦꯟꯃꯦꯗ ꯁꯦꯝꯃꯦꯕ
ꯍꯣꯏ
ꯃꯩꯗꯒꯤ ꯏꯐꯨꯟ ꯑꯁꯥꯕꯗꯣ ꯍꯥꯞꯄꯒ ꯃꯍꯤ ꯑꯃ ꯂꯧꯊꯣꯛꯀꯅꯦꯕ ꯏꯁꯤꯡ ꯍꯩꯖꯤꯜꯂꯒꯥꯕ꯭ꯔꯥ ꯈꯪꯗꯦ ꯑꯩꯈꯣꯏꯗꯤ ꯕꯦꯀꯞ ꯁꯣꯗꯥꯗꯣ ꯍꯥꯞꯇꯦꯕ ꯂꯣꯀꯦꯜꯒꯤ ꯍꯦꯟꯠꯃꯦꯠ ꯑꯃ ꯂꯩꯌꯦꯕ
ꯍꯥ ꯍꯥꯣꯏ
ꯁꯦꯝꯕ ꯆꯥꯏꯌꯦꯕ ꯑꯩꯈꯣꯏꯗꯤ ꯑꯗꯨꯅ ꯍꯥꯎꯋꯦꯗ ꯑꯩꯈꯣꯏꯗꯤ
ꯎꯝ ꯊꯥꯎꯅꯦ
ꯎꯝ ꯑꯩꯈꯣꯏꯅ ꯍꯤꯟꯗꯨꯏ ꯍꯨꯍꯏ ꯀꯧꯋꯦꯕ ꯍꯥꯥ
ꯑꯁ ꯑꯩꯈꯣꯏ ꯑꯩꯈꯣꯏ ꯃꯅꯥꯅꯤꯗ ꯀꯩꯅꯣ
ꯑꯣ ꯑꯅꯥꯕꯅꯤ
ꯑꯩꯁꯦ ꯑꯇꯣꯞꯄꯅꯤꯅ ꯅꯪ ꯈꯟꯕꯤ ꯈꯟꯕꯤꯒꯤꯅꯤꯅ
ꯑꯩ ꯀꯥꯎꯕ ꯇꯧꯔꯦꯅꯦ ꯑꯩꯗꯣ ꯀꯥꯎꯕ ꯇꯧꯔꯤꯗꯤ
ꯑ
ꯈꯪꯌꯦꯗ ꯂꯩꯁꯥꯕꯤꯁꯤꯡꯁꯤ ꯐꯣꯟ ꯇꯧꯔꯛꯑꯣ ꯐꯣꯟ ꯇꯧꯔꯛꯑꯣ ꯍꯥꯏꯔꯛꯦ
ꯑꯁ ꯇꯥꯎꯔꯣꯗꯅ ꯁꯤꯂ ꯑꯦꯔꯀꯥ
ꯇ ꯃꯅꯦꯗ ꯍꯁꯥꯕꯤ ꯑꯣꯏ ꯁ
ꯀꯥꯟꯗꯗꯤ
ꯑꯩꯗꯤ ꯔꯤꯁꯥꯕꯤ ꯄꯝꯒ ꯃꯧꯑꯣꯏꯅ ꯄꯝꯃꯦ
ꯀꯩꯒꯤꯅꯣ ꯑꯁ ꯅꯪꯒꯤꯁꯤꯗꯤ ꯍꯦꯟ ꯃꯟꯗ꯭ꯔꯣ ꯂꯣꯏꯔꯦ ꯍ
ꯂꯥꯟꯗꯗ
ꯁꯦꯀꯦꯟ ꯍꯦꯟ ꯑꯣꯏꯅ ꯄꯥꯝꯃꯦꯕ
ꯃꯈꯣꯏꯗꯤ ꯒ꯭ꯌꯥꯟ ꯌꯥꯝ ꯇꯥꯏꯗꯅ
ꯑꯁ ꯅꯪꯒꯤ ꯋꯥꯈꯥꯟꯁꯤꯗꯤ ꯌꯥꯑꯦ
ꯍꯧꯖꯤꯛ ꯀꯥꯟ ꯂꯩꯁꯥꯕꯤꯁꯤꯡꯁꯤ ꯊꯥꯖꯕ ꯌꯥꯕ ꯅꯠꯇꯦ
ꯍꯣꯏ ꯍꯧꯖꯤꯛꯀꯥꯟꯅ ꯁꯥꯕꯁꯤꯅꯤ ꯃꯥꯎꯒ
ꯀꯩꯅꯣ ꯏꯁꯩ ꯑꯃ ꯂꯥꯛꯏꯕꯅꯤꯅꯦ ꯍꯧꯖꯤꯛ ꯀꯟꯒꯤ ꯂꯩꯁꯕꯤꯁꯤꯡ ꯀꯩꯕ ꯍꯖꯕꯅꯦ ꯂꯥꯜꯅꯦ
ꯄꯥꯈꯪꯁꯤꯡ ꯍꯥꯏꯕꯅꯤꯗ ꯑꯗꯨ ꯄꯥꯈꯪꯁꯤꯡ ꯍꯥꯏꯕꯅꯤ ꯑꯩꯅ ꯂꯩꯁꯤ ꯂꯩꯥꯕꯤꯁꯤꯡꯅ ꯑꯣꯟꯊꯣꯛꯄꯒꯤꯅꯤ
ꯎꯝ
ꯎ ꯈꯪꯗꯦꯗ ꯊꯥꯖꯕ ꯌꯥꯕ ꯃꯤꯅꯦ ꯑꯝꯇ ꯂꯩꯇ꯭ꯔꯦꯗ ꯅꯨꯄꯥꯁꯨ ꯅꯨꯄꯤꯁꯨ ꯍ ꯈꯪꯗ꯭ꯔꯦ ꯄꯨꯟꯁꯤꯁꯦ
ꯍꯤꯡꯂꯤꯉꯥꯏꯗ ꯅꯪ ꯇꯧꯅꯤꯡꯕꯗꯨ ꯇꯧꯔꯣ ꯆꯥꯅꯤꯡꯕ ꯆꯥꯔꯣ ꯀꯩꯅꯣ ꯇꯧꯔꯣ
ꯍꯤꯡꯅꯤꯡꯉꯩꯁꯤꯗ ꯆꯠꯅꯤꯡꯕ ꯆꯥꯕ ꯇꯧꯅꯤꯡꯕ ꯇꯧꯕ ꯑꯗꯨ ꯕꯨ ꯀꯅꯦ ꯃꯤꯑꯣꯏꯕꯒꯤ ꯄꯨꯟꯁꯤ ꯍꯥꯏꯕꯁꯤꯗꯤ ꯇꯝꯕ ꯉꯝꯕ ꯅꯠꯇꯦ
ꯇꯝꯕ ꯉꯝꯗꯦ ꯍꯈꯣꯏ
ꯑꯣ ꯊꯕꯛ ꯋꯥꯅ ꯁꯨꯔꯒ ꯋꯥꯅ ꯍꯥꯎꯅ ꯆꯥꯔꯒ ꯇꯨꯝꯕꯗꯨꯅ ꯕꯦꯁꯅꯤꯗ
ꯍꯣꯏ ꯑꯗꯨꯅ ꯕꯦꯁꯅꯦ
ꯄꯩꯁꯥ ꯇꯨꯝꯖꯜꯂꯅꯤ ꯀꯅꯥꯗꯦꯕ ꯑꯁ ꯑꯋꯥꯕ
ꯍꯣꯏꯅꯦ ꯍꯣꯏꯅꯦ ꯏꯁꯥꯅ ꯇꯥ